ꯍꯂꯥꯎ ꯀꯥꯔꯕ꯭ꯔꯣ
ꯑꯩ ꯍꯥꯞꯇ ꯂꯣꯏꯔꯦ ꯑꯩꯈꯣꯏꯗꯤ ꯂꯥꯏꯁꯨ ꯂꯥꯛꯇꯕ ꯏꯃꯝ ꯝꯔꯥ ꯂꯩ
ꯂꯥꯏ ꯂꯥꯛꯄꯗꯗꯤ ꯂꯩꯕ ꯌꯥꯗ꯭ꯔꯦ ꯑꯩꯈꯣꯏꯗꯗꯤ
ꯅꯣꯏꯗꯤ ꯀꯔꯤ ꯇꯥꯕ꯭ꯔꯣ ꯁꯤꯦ ꯑꯗꯨꯝ ꯂꯩꯕ꯭ꯔꯣ
ꯁꯗꯥꯎꯗ ꯃꯤꯒꯤ ꯆ ꯄꯤꯒꯦ ꯇꯧꯔ ꯂꯩ
ꯀꯦ ꯅꯥ ꯃꯥꯥꯒꯤ ꯆꯥꯗ꯭ꯔꯥ ꯅꯠꯇ꯭ꯔꯒ ꯑꯩꯈꯣꯏꯒꯤ ꯆꯥꯗ꯭ꯔꯥ
ꯃꯥꯒꯤ ꯆꯥꯛꯗꯣ ꯆꯥꯕ ꯀꯟ ꯃꯒꯤ ꯆꯥꯕ ꯌꯥꯗꯕ ꯑꯃꯥ ꯆꯥꯕꯗꯣ ꯂꯣꯏ ꯎꯝ ꯃꯥ ꯂꯩꯕꯗꯣ ꯂꯣꯏꯊꯣꯛꯈ꯭ꯔꯕ ꯑꯗꯨꯒꯤ ꯔꯨꯝ ꯐꯨꯠꯂꯒ ꯍꯦꯔꯣꯝꯒ ꯆꯥꯛ ꯄꯤꯒꯅꯤꯁ ꯑꯁ ꯃꯤꯒ ꯇꯨꯝꯃꯤꯟꯅꯅꯤꯡꯕꯗꯣ ꯀꯣꯟꯅ ꯀꯅꯥꯏ ꯃꯤꯅ ꯇꯨꯝꯐꯝ ꯃꯐꯝꯗꯨꯗ ꯑꯗꯨꯝ ꯆꯠꯇꯨꯅꯤ ꯌꯥꯗꯦ ꯑꯩꯈꯣꯏꯅ ꯃꯊꯛ ꯀꯩꯅꯣ ꯇꯧꯔꯗꯤ ꯑꯩꯈꯣꯏꯒꯤ ꯑꯩꯈꯣꯏꯒꯤ ꯄꯤꯂꯣꯝ ꯃꯊꯛꯇ ꯑꯗꯨꯝ ꯀꯥꯔꯒ ꯇꯨꯝꯒꯅꯤ
ꯑ ꯑꯁ ꯕꯦꯂꯥ ꯃꯥꯜꯂꯦꯗ ꯑꯗꯨꯗꯤ ꯑꯩ ꯕꯦꯂꯥꯗꯤ ꯃꯤ ꯃꯅꯥ ꯇꯨꯝꯅꯤꯡꯕꯗꯨ ꯆꯣꯅꯤꯡꯕꯗꯨ ꯑꯗꯨꯗ ꯅꯍꯥꯟꯗꯣ ꯃꯤꯁꯀꯤ ꯀꯩꯔꯥ ꯑꯃ ꯍꯧꯗꯣꯛꯑ ꯑꯃ ꯑꯅꯧꯕ ꯂꯧꯅ ꯑꯗꯨꯗ ꯖ ꯖꯣ ꯑꯗꯨꯣ ꯂꯧꯕ ꯃꯇꯝꯗ ꯖꯤꯂꯤꯁ ꯀꯥꯞꯕꯗꯣ ꯂꯣꯏꯔꯦ ꯃꯤ ꯃꯥꯟꯕꯅꯦ ꯍꯧꯗꯣꯡꯅ ꯃꯤ ꯃꯅꯥ ꯍꯧꯗꯣꯡꯗꯨꯅ ꯃꯤ ꯃꯅꯥ ꯆꯪꯈ꯭ꯔꯦꯅ ꯀꯩꯅꯣ ꯚꯥꯔꯠ ꯍꯧꯔꯅꯤ ꯑꯗꯨꯩ ꯐꯩꯒꯤ ꯇꯅꯦ ꯍꯥꯕꯦꯟꯅ ꯂꯥꯛꯑꯣ ꯍꯥꯏꯗꯤ ꯍꯕꯥꯎꯅ ꯂꯥꯛꯀꯅꯤ ꯑꯗꯨ ꯑꯩꯈꯣꯏꯅ ꯕꯖꯥꯔꯒꯨꯝꯕ ꯆꯠꯂ ꯍꯜꯂꯛꯈ꯭ꯔꯅꯤꯅ ꯑꯗꯨꯗꯤ ꯃꯥꯅ ꯆꯦꯅ ꯃꯥꯅ ꯐꯥꯔꯁ ꯁꯣꯛꯅꯉꯥꯏ ꯇꯧꯔꯒꯅꯤ ꯍꯧꯗꯣꯡꯗꯣ ꯊꯣꯛꯇ꯭ꯔꯤꯉꯩꯗ ꯑꯗꯨ ꯍꯧꯗꯣꯟꯗꯤ ꯄꯨꯔꯥ ꯗꯦꯟ ꯀꯦꯌꯔ ꯍꯨꯏꯕꯨꯗꯤ ꯑꯗꯨꯝ ꯂꯩꯃꯤꯟꯅ ꯊꯕꯥꯛ ꯀꯣꯏꯃꯟꯈ꯭ꯔꯕꯒꯤ ꯃꯥꯕꯨꯗꯤ ꯀꯩꯅꯣ ꯇꯧꯔꯒ ꯍꯧꯗꯣꯡꯕꯨꯗꯤ ꯑꯅꯧꯕ ꯑꯣꯏꯕꯒꯤ ꯂꯩꯅ ꯑꯅꯧꯕ ꯑꯣꯏꯗꯤ ꯈꯔ ꯅꯨꯡꯁꯤꯕ ꯑꯗꯨꯕꯨ ꯍꯧꯗꯣꯡꯉꯗꯤ ꯄꯨꯔꯥ ꯗꯦꯝ ꯀꯦꯌꯔ ꯑꯣꯏꯕꯅꯤ ꯔꯤꯂꯦꯁꯟꯁꯤꯞ ꯂꯩꯇ꯭ꯔꯒꯤ ꯇꯥꯏꯞꯇ ꯀꯣ ꯀꯧꯔꯁꯨ ꯂꯥꯛꯑꯔꯣꯏ ꯃꯥꯗꯤ ꯇꯨꯃꯤꯟꯅꯟꯅ ꯂꯩꯒꯅꯤꯗꯨ ꯍꯨꯏꯗꯨꯅ ꯑꯗꯨꯝ ꯂꯥꯟꯅꯩ ꯍꯥꯏ ꯉꯥꯛꯛꯇ ꯑꯗꯨ ꯐꯃꯨꯡꯒꯨꯝꯕꯁꯨ ꯍꯧꯗꯣꯛꯎ ꯍꯧꯗꯣꯝꯗ ꯐꯃꯨ ꯍꯦꯛꯀꯑꯗꯤ ꯃꯥ ꯁꯥꯎꯔꯅꯤ ꯇꯥꯟꯊꯣꯛꯅꯤꯡꯉꯥꯏ ꯇꯧꯔꯅꯤ ꯌꯥꯝ ꯅꯧꯅꯤꯡꯕꯅꯤ ꯃꯣꯏꯅꯤꯗ ꯑꯗꯣ ꯅꯍꯥꯟꯗꯨ ꯍꯧꯗꯣꯡꯗꯨ ꯅꯨꯄꯥ ꯑꯣꯏꯕꯒꯤ ꯑꯣꯄꯔꯦꯁꯟ ꯇꯧꯔꯤꯕ
ꯎ
ꯑꯗꯨ ꯃꯇ ꯃꯇꯝꯗ ꯑꯩꯈꯣꯏꯅ ꯃꯥꯕꯨ ꯗ꯭ꯔꯦꯁꯤꯡ ꯇꯧꯕꯒꯨꯝꯕ ꯀꯩꯀꯩ ꯍꯤꯗꯥꯛꯨꯝꯕ ꯄꯤꯖꯕ ꯎꯔ ꯃꯥꯅ ꯑꯃꯈꯔ ꯅꯨꯡꯉꯥꯏꯇꯕꯁꯤ ꯐꯃꯨꯡ ꯃꯈꯥꯗ ꯑꯗꯨꯝ ꯆꯥꯔꯒ ꯀꯧꯁꯨ ꯁꯣꯡꯊꯣ ꯊꯣꯇꯕꯅ ꯃꯤꯒꯤ ꯇꯥꯏꯞꯇꯀꯣ ꯌꯥꯝ ꯅꯣꯡꯅꯤꯡꯕꯅꯦ ꯑꯗꯨ ꯃꯤꯁꯅ ꯑꯁ ꯅꯨꯡꯉꯥꯏꯇꯦ ꯍꯥꯏꯔꯒ ꯃꯥꯕꯨꯗꯤ ꯑꯗꯨꯝ ꯄꯨꯔ ꯇꯨꯝꯃꯅꯦꯕ ꯑꯦꯁ ꯖꯥꯠ ꯖꯥ ꯇꯧꯅꯦ ꯑꯗꯨ ꯁꯣꯏꯗ ꯄꯨꯔꯥ ꯃꯤꯒꯤ
ꯑꯣꯄꯔꯦꯁꯟ ꯇꯕ꯭ꯔ ꯍꯗꯣꯣꯗꯣ
ꯃꯥꯗꯣ ꯑꯗꯨꯝ ꯅꯨꯄꯤ ꯌꯦꯡꯕ ꯆꯠ ꯅꯨꯄꯤ ꯊꯤꯕ ꯆꯠꯄ ꯑꯗꯨꯒꯤ ꯁꯤꯗꯤ ꯃꯤꯅ ꯀꯩꯅꯣ ꯇꯧꯒꯅꯤ ꯍꯥꯏꯔꯒ ꯃꯥꯅ ꯀꯩꯅꯣ ꯂꯧꯊꯣꯛꯈ꯭ꯔꯕꯅꯤꯗ ꯃꯥꯒꯤꯗꯤ
ꯑꯣ
ꯕ
ꯎꯝ
ꯅꯪꯕꯤꯁꯤ ꯐꯜ
ꯃꯥꯒꯤ ꯆꯥꯛ ꯄꯤꯒꯅꯤ ꯍꯥꯏꯕ ꯈꯪꯕ ꯃꯥꯜꯂꯦ ꯍꯧꯖꯤꯛꯇꯤꯁꯨꯦ ꯂꯥꯛꯑꯦ
ꯑ ꯃꯅꯝ ꯇꯥꯕ ꯑꯣꯏꯔꯝ
ꯌꯥꯝ ꯆꯥꯗꯣꯏꯒꯤꯦꯅ ꯈꯟꯗꯦ ꯌꯦꯔꯨꯝ ꯊꯣꯡꯕꯗꯣꯨꯛ ꯋꯥꯏꯠ ꯋꯥꯏꯠꯇꯧ ꯆꯥꯗꯦ ꯃꯥꯒꯤ ꯌꯦꯜꯂꯣ ꯑꯗꯨꯗꯨ ꯈꯥꯛꯛꯇ ꯆꯥꯌꯦ
ꯌꯥꯝꯅꯇꯗ ꯋꯥ
ꯎꯝ
ꯇꯨ ꯀꯗꯤ ꯉ ꯅ ꯍꯥ ꯇꯣ ꯀꯗ
ꯍ ꯀꯝ ꯑꯣꯕꯔ ꯁꯨꯃꯥꯏ ꯇꯥꯗ꯭ꯔꯥ ꯍꯥꯏꯟꯗꯦ ꯉꯔꯥꯡ ꯉꯥꯛꯇ ꯂꯥꯛꯑꯔꯒ
ꯀꯔꯤ
ꯉꯔꯥꯡ ꯉꯥꯛꯇ ꯌꯨꯝꯗ ꯂꯥꯛꯑꯒ ꯌꯦ ꯑꯃꯣꯕꯔ ꯏꯁꯃꯥꯔꯠ
ꯍꯣꯏ ꯌꯥꯝꯃꯕ ꯁꯨꯃꯥꯏ ꯇꯧꯈ꯭ꯔꯦ ꯃꯤꯅ ꯅꯨꯡꯁꯤꯕꯩ ꯌꯥꯝꯃꯟꯕꯒꯤ ꯌꯥꯗ꯭ꯔꯦ
ꯃꯤ ꯐꯥꯎ ꯇꯧꯔꯀꯥꯟꯗ
ꯆꯐꯥꯎ ꯀꯩꯅꯣ ꯄꯤꯕ ꯌꯥꯗꯦ ꯑꯗꯨꯝ ꯑꯗꯨꯝ ꯅꯦꯠ ꯄꯤꯔꯒ ꯄꯤꯕ ꯌꯥꯗꯦ ꯁ ꯍꯥꯏꯔꯒ ꯄꯤꯕ ꯌꯥꯗ꯭ꯔꯣ ꯍꯥꯏꯒꯅꯤ ꯑꯃꯨꯛ
ꯑꯁ ꯇꯦ ꯕꯤꯂꯥꯒ ꯆꯞ ꯃꯥꯟꯅꯩꯗ ꯃꯥꯒꯤ ꯑꯦꯇꯦꯟꯁꯟ ꯁꯤ ꯇꯧꯕ ꯆꯥꯡꯁꯦ ꯕꯤꯦꯂꯥꯁꯨ ꯀꯣ ꯑꯩꯈꯣꯏꯅ ꯃꯥꯒꯤ ꯃꯥ ꯃꯀꯣꯛ ꯅꯨꯡꯇꯤꯒꯤ ꯆꯥꯏꯕ ꯃꯀꯣꯟ ꯅꯨꯡꯇꯤꯒꯤ ꯆꯥꯕꯁꯦ ꯑꯩꯈꯣꯏꯅ ꯐꯖꯅ ꯃꯦꯠꯄꯤꯗꯗꯤ ꯆꯥꯔꯣꯏ ꯐꯖꯅ ꯃꯦꯠꯂꯒ ꯀꯩꯅꯣ ꯇꯧꯕ ꯑꯇꯗꯪ ꯉꯥ ꯆꯥꯒꯗꯤ ꯄꯤꯕꯁꯨ ꯀꯁꯦ ꯍꯥꯔꯞꯄꯤꯕꯖꯥꯗ ꯂ ꯂꯥꯛꯑꯣ ꯆꯥꯛ ꯆꯥꯁꯦ ꯍꯥꯏꯔ ꯀꯧꯔꯒ ꯌꯥꯝ ꯍꯔꯥꯎꯔꯦ ꯃꯀꯣꯛ ꯄꯥꯏꯕꯤꯔ ꯑꯗꯨꯝ ꯇꯧꯐꯝ ꯑꯃ ꯇꯧꯃꯇ ꯐꯖꯂꯁꯤ ꯆꯥꯅꯤ ꯅꯠꯇ꯭ꯔꯗꯤ ꯅꯝꯅꯛꯇ ꯅꯝꯅ ꯆꯥꯅꯩ ꯃꯨꯒꯨꯝ ꯆꯥꯅꯤꯡꯗꯒꯨꯝ ꯇꯧꯔ ꯃꯥꯒꯤ ꯑꯦꯇꯤꯇ꯭ꯌꯨꯠ ꯑꯃ ꯇꯧꯔ ꯆꯠꯈ꯭ꯔꯅꯤ ꯑ ꯃꯤ ꯇ ꯇꯧꯅꯤ
ꯇ ꯆꯥꯟ ꯍꯕꯅ ꯆꯥꯟ ꯍꯕꯅ ꯌꯥꯗ꯭ꯔꯦ ꯍꯧꯖꯤꯛꯇꯤ
ꯑ ꯌꯥꯝ ꯂꯣꯅꯦ ꯄꯦꯔꯦꯠ ꯆꯠꯄ ꯁꯥꯕꯅꯦꯕ ꯅꯍꯥꯟꯗꯣ ꯑꯩꯈꯣꯏꯅ ꯍ ꯄꯤꯕ ꯃꯥꯁꯨ ꯄꯦꯔꯦ ꯂꯥꯞꯄꯒꯤ ꯃꯥꯕꯨ ꯄꯨꯕꯤꯌꯣ ꯍꯥꯏ ꯃꯥꯜꯂꯦ ꯆꯦ ꯐꯅ ꯃꯅꯤꯡꯗꯗꯤ
ꯑꯗꯔꯦ ꯀꯣꯕꯤꯅ ꯀꯨꯝꯅꯤꯡꯉꯥꯏ ꯇꯟꯕ ꯋꯥꯅꯤꯅ ꯃꯥꯗꯣ ꯑꯗꯨꯝ ꯂꯩꯒꯦ ꯍꯥꯏꯔꯁꯨꯔꯅ ꯅꯨꯡꯁꯤꯕꯗ
ꯎꯝ
ꯑꯗꯨ ꯅ ꯍꯥꯟ ꯃꯅꯤꯁ ꯍꯥꯏꯒꯗꯗꯔꯃ ꯑꯗꯨ ꯁꯈ꯭ꯔꯕꯅꯤ ꯅꯒꯂꯦꯟꯗ꯭ꯔꯗꯔꯃ ꯊꯕ ꯃꯂꯦꯕꯤ ꯈꯠꯇ
ꯎꯝ
ꯑꯩꯈꯣꯏꯅꯤ ꯇꯨꯝꯃꯤꯟꯅꯕꯅꯦ ꯌꯥ ꯅꯧꯅꯤꯡꯕꯗꯤ ꯍꯧꯗꯣꯡ ꯀꯧꯒꯦꯔꯥ ꯍꯥꯏꯔ ꯑꯩ ꯇꯣꯟꯇꯤꯅ ꯇꯥꯟꯅꯕꯁꯦ ꯇꯥꯟꯅꯕꯁꯦ ꯑꯗꯂꯥꯥꯁꯦ ꯅꯍꯥꯟ ꯑꯩꯈꯣꯏ ꯍꯣꯁꯇꯦꯜꯗ ꯂꯩꯕ ꯑꯅꯥꯎ ꯅꯨꯨꯄꯤ ꯑꯃ ꯂꯩꯕꯀꯣ ꯃꯗꯨ ꯍꯧꯗꯗꯨ ꯌꯥꯝ ꯄꯥꯝꯕꯅꯦꯕ ꯑꯗꯨ ꯍꯧꯗꯣꯡꯁꯨ ꯑꯩꯈꯣꯏꯗ ꯃꯤ ꯀꯅꯥꯝꯁꯨ ꯂꯥꯇꯦ ꯀꯧꯁꯨ ꯑꯗꯨ ꯅꯨꯄꯤ ꯉꯥꯛꯇ ꯉꯥꯛꯇ ꯂꯥꯥꯛꯄꯅꯦꯕ ꯃꯥꯁꯨ ꯑꯗꯨꯝ ꯂꯨꯅ ꯇꯧꯕꯤꯌꯦꯀꯣ ꯑꯗꯨ ꯃꯥꯗꯣ ꯃꯥꯒꯤ ꯆꯥꯛ ꯉꯥꯛꯇ ꯆꯥꯕ ꯑꯩꯈꯣꯏꯒꯤ ꯆꯥꯗꯕ ꯑꯗꯨꯌꯦ ꯑꯗꯨ ꯅꯨꯄꯤ ꯑꯩꯉꯣꯟꯗ ꯐ꯭ꯔꯤ ꯄꯤꯊꯣꯛꯈ꯭ꯔꯦ ꯑꯩꯅ ꯏꯆꯦ ꯑꯩꯉꯣꯟꯗ ꯆꯩ ꯁꯤ ꯆꯩꯕꯁꯤ ꯅꯪꯅ ꯕ꯭ꯔꯤꯠꯀꯤ ꯁꯤꯃꯨꯛ ꯇꯥꯡꯉ ꯂꯧꯔꯝꯃꯤ ꯑꯩꯉꯣꯟꯗ ꯏꯂꯥꯏ ꯂꯥꯏꯅ ꯄꯤꯊꯣꯛꯄ ꯍꯥꯏꯔꯒ ꯑꯩ ꯌꯣꯛꯄ ꯉꯝꯗꯔꯦ ꯁꯤ ꯁꯤ ꯍꯧꯗꯣꯡꯁꯤꯦ ꯌꯣꯛꯎꯨꯗꯅ ꯑꯩ ꯃꯨꯠꯈ꯭ꯔꯅꯤ ꯍꯥꯏꯔꯣꯏ ꯑꯁ ꯃꯁꯛꯄꯨꯗꯤ ꯐꯖꯕꯅꯦ ꯃꯃꯤꯠꯇꯨ ꯀꯔꯤ ꯀꯣꯂꯔꯛꯑ ꯍꯥꯏꯕ ꯍꯩꯇꯦ
ꯐꯖꯕꯅꯦ ꯃꯥꯗ
ꯅꯪ ꯑꯣꯟ ꯄꯤꯕꯁꯨ ꯌꯥꯎꯗꯅ
ꯑꯁ ꯑꯩꯗꯤ ꯍꯧꯗꯣꯡꯗꯤ ꯌꯥꯝ ꯄꯥꯝꯃ ꯑꯣꯏꯗꯣꯏꯅ ꯇꯨꯡꯗꯤ ꯅꯨꯡꯁꯤ ꯑꯗꯨ ꯃꯥ ꯈꯨꯖꯤꯟ ꯁꯥ ꯃꯒꯡꯗꯣ ꯑꯩꯗꯤ ꯍꯩꯅꯗꯦ ꯍꯨꯏ ꯑꯣꯏꯅ ꯍꯦꯟꯅ ꯄꯥꯝ
ꯂ ꯀꯥ ꯀꯥꯛ ꯆ ꯑꯃꯅꯤꯅꯦꯅ
ꯇꯠꯂꯦ ꯑꯗꯨ ꯍꯧꯗꯣꯡꯗꯨꯗꯤ ꯅꯍꯥꯟꯗꯤ ꯈꯪꯕ꯭ꯔꯥ ꯑꯩꯈꯣꯏꯅ ꯀꯣꯟꯒꯦ ꯇꯧꯔꯒ ꯀꯩꯅꯣ ꯃꯥꯗꯣ ꯆꯦꯟꯈ꯭ꯔꯕ ꯍꯦꯛ ꯆꯦꯂꯒ ꯅꯂꯗ ꯇꯥꯔ꯭ꯔ ꯅꯂꯥ ꯑ ꯑꯗꯨ ꯃꯇꯝꯗ ꯑꯩꯈꯣꯏꯗꯣ ꯅꯂꯥꯗꯣ ꯁꯦꯡꯗꯕꯅꯤꯅ ꯑꯗꯨꯏ ꯂꯩꯦꯡꯉꯣꯏ ꯉꯥꯛꯇ ꯏꯃꯨꯡꯃꯨꯔ ꯂꯩꯕꯗꯨ ꯇꯥꯈ꯭ꯔꯕ ꯎ ꯄꯥꯏ ꯂꯩꯦꯅ ꯃꯪꯍꯥꯛ ꯄꯥꯏꯔ ꯂꯧ ꯍꯣꯔꯦꯟ ꯑꯣꯐ ꯏꯔꯨꯕꯝ ꯆꯟꯗꯗꯤ ꯅꯨꯡꯉꯥꯏꯔꯦ ꯑꯩꯒ ꯆꯤꯟ ꯆꯨꯅ ꯏꯔꯨꯕꯅꯦꯕ ꯃꯝꯁꯣꯟ ꯊꯣꯛ ꯊꯣꯛꯇꯕꯅꯦ ꯃꯥꯕꯨꯗꯤ ꯄꯛ ꯏꯔꯨꯗꯦꯕꯀꯣ ꯑꯗꯨꯕꯨ ꯕꯦꯂꯥꯒꯤꯗꯤ ꯃꯥꯗꯤ ꯏꯔꯨꯅꯤꯉꯥꯏꯒꯤ ꯑꯣꯏꯜꯒ ꯀꯔꯤ ꯀꯔꯥ ꯁꯝꯄꯨꯁꯨ ꯀꯟꯗꯤꯁꯅꯔꯁꯨ ꯌꯥꯝ ꯂꯩꯕꯅꯦ ꯕꯦꯂꯥꯒꯤꯗꯤ ꯀꯣ
ꯑ
ꯕꯤꯜꯂꯥꯒꯤ ꯂꯣꯏ ꯂꯧꯊꯣꯔꯗꯧꯅꯦ ꯃꯥꯁꯨ ꯅꯝꯊꯤꯔ ꯍꯥꯏ ꯃꯥꯅ ꯑꯗꯨ ꯅꯨꯃꯤꯠ ꯇꯨꯃꯤꯟꯅ ꯂꯩꯈ꯭ꯔꯗꯤ ꯑꯇꯣꯞꯄꯗꯤ ꯄꯥꯏꯅꯤꯡꯉꯥꯏꯇꯧꯔꯗꯤ ꯆꯦꯛ ꯏꯟꯕꯅꯦꯕ ꯃꯥꯁꯦ ꯁ ꯑꯗꯨꯅꯃꯤꯃ ꯇꯅ
ꯑꯗꯣ ꯅꯍꯥꯟ ꯈ꯭ꯔꯤꯁꯃꯥꯁ ꯃꯇꯝꯗꯣ ꯑꯩ ꯌꯨꯝꯗ ꯂꯩꯅ ꯑꯗꯨ ꯏꯆꯦ ꯈꯣꯏꯗ ꯃꯣꯏ ꯅꯨꯄꯥ ꯈꯣꯏꯗ ꯀꯣꯏꯕ ꯂꯥꯛꯄꯅꯤ ꯅꯨꯅꯤꯄꯥ ꯑꯥ ꯃꯊꯥꯗꯤ ꯀꯨꯝꯕꯗꯣ ꯑꯩꯁꯨ ꯃꯥ ꯕꯤꯂꯥꯗꯗꯨ ꯎꯕ ꯃꯣꯏꯗꯣ ꯃꯥꯒꯤ ꯀꯦꯁꯇꯨꯗ ꯂꯩꯕꯀꯣ ꯄꯦ ꯆ ꯈꯧꯔꯒ ꯂꯣꯏꯔꯦ ꯂꯣꯏꯔꯦ ꯃꯥꯗꯣ ꯍꯔꯥꯎꯃꯟꯕꯒꯤ ꯆꯦꯟꯊꯣꯡꯅꯉꯥꯏ ꯠꯇꯕ ꯏꯆꯦꯅ ꯆꯩꯕꯒꯤ
ꯃꯥꯗꯣ ꯉꯥꯏꯔꯒ ꯑꯥ ꯅꯨꯡꯁꯤꯃꯜꯂꯦꯗ ꯑꯩꯅ ꯍꯣꯔꯦꯟ ꯑꯃ ꯀꯣꯟꯒꯦ ꯇꯧꯔ ꯃꯥ ꯑꯩ ꯂꯔꯖꯥ ꯇꯧꯔꯈ꯭ꯔꯕ ꯐꯤꯔꯣ ꯂꯩ ꯃꯔ ꯃꯤꯇ ꯊꯔꯥꯎꯃꯟꯗꯔꯣꯏꯔꯦ ꯃꯥꯅ ꯑꯦꯛꯁꯥꯏꯠꯇꯦꯠ ꯑꯣꯏꯕꯗꯨ ꯐꯝꯕꯁꯨ ꯌꯥꯗꯦ ꯄꯀꯣꯏ ꯑꯩꯈꯣꯏ ꯂꯥꯛꯀꯔꯤꯔꯥ ꯑꯩꯈꯣꯏꯕꯨ ꯑꯗꯨꯝ ꯑꯩꯣꯏꯅ ꯀꯧ ꯇꯧꯔꯒ ꯏꯆꯦ ꯅꯪ ꯂꯝꯍꯦꯟꯒꯅꯣ ꯌꯥꯝ ꯎꯄꯔ ꯏꯁꯃꯔ ꯇꯥꯒꯅꯤꯣ ꯍꯥꯏꯔꯣ ꯇꯨꯝꯃꯤꯟꯅ ꯂꯩꯈ꯭ꯔꯕ
ꯑꯗꯨ ꯑꯩꯅ ꯀꯩꯁꯨ ꯀꯥꯏꯗꯦꯗ ꯍꯥꯏꯔ ꯃꯥ ꯑꯃꯨꯛꯀ ꯀꯣꯟꯕꯅꯦꯕ ꯀꯣꯟꯔ ꯂꯩꯦ ꯑꯩꯈꯣꯏꯗ ꯁꯤꯡꯁꯨ ꯆꯥꯥꯁꯦ ꯍꯥꯏꯔꯦ ꯆꯠꯂꯣ ꯍꯥꯏꯔꯃꯁꯨ ꯁꯨꯡꯆꯠ ꯆꯠꯇꯕ ꯑꯗꯨꯗꯒꯤ ꯌꯥꯝ ꯅꯨꯡꯁꯤꯖꯕ ꯂꯥꯏ ꯄꯨꯔꯒ ꯃꯥꯒꯤ ꯅꯨꯄꯥ ꯃꯅꯥꯎ ꯅꯨꯄꯤꯒꯤ ꯔꯨꯝꯗ ꯆꯪꯈ꯭ꯔꯕ ꯃꯅꯨꯡꯗ ꯂꯥꯎꯕꯗꯣ ꯂꯥꯎꯕꯗꯣ ꯂꯣꯏꯔꯦ
ꯁꯤ
ꯍꯟꯗꯛꯇꯤ ꯃꯥ ꯊꯝꯍꯧꯕ꯭ꯔꯥ ꯀꯤ ꯇꯧꯕ꯭ꯔꯥ ꯈꯪꯗꯦ ꯃꯥꯗꯤ ꯍꯥꯏꯗ꯭ꯔꯕꯥꯠꯇ ꯃꯥꯥꯏ ꯅꯨꯄꯥꯒ ꯃꯨꯅꯤ ꯍꯥꯏꯗ꯭ꯔꯕꯥꯠ ꯆꯠꯈ꯭ꯔꯕꯅꯦꯕ
ꯑ ꯑꯣꯖꯥ ꯇꯧꯅꯤꯡꯉꯥꯏꯔ ꯀꯔꯤ ꯇꯧꯅꯤꯡꯉꯥꯏꯔꯣ ꯃꯕꯥꯅꯤꯅꯦ
ꯑꯣꯗꯒ ꯃꯥꯂꯦ ꯃꯅ ꯑ ꯃꯥꯅꯦꯄꯥꯗꯤ ꯑꯣꯖꯥꯒꯤ ꯂꯥꯏꯟꯗꯤ ꯅꯠꯇꯕꯅ ꯑꯗꯨ ꯃꯥꯗꯤ ꯅꯍꯥꯟ ꯊꯕꯥꯛꯗ ꯑꯣꯖꯥ ꯇꯧꯔꯝꯃꯦꯕꯀꯣ ꯄꯦꯇꯨ ꯐꯆꯥꯟ ꯄꯤꯗꯦ ꯍꯥꯏꯔ ꯑꯗꯨꯗ ꯆꯠꯈ꯭ꯔꯃ
ꯑꯥ
ꯑꯩ ꯂꯩꯗꯤ ꯑꯗꯨꯝ ꯃꯥꯏ ꯍꯨꯏꯕꯨꯗꯤ ꯑꯗꯨꯝ ꯌꯦꯡꯕꯤꯕ ꯌꯥꯏꯕꯀꯣ ꯍꯣꯏ ꯌꯨꯝꯗ ꯍꯨꯏ ꯊꯝꯃꯗꯤ ꯂꯣꯏꯔꯦ ꯂꯣꯏꯔꯦ ꯑꯉꯥꯡꯈꯣꯏꯗꯤ ꯂꯣꯏ ꯄꯥꯝꯃꯦ ꯑꯍꯟꯈꯗꯤ ꯌꯥꯝ ꯄꯥꯝꯃꯣꯏꯗꯤ ꯑꯗꯨ ꯐꯖꯅ ꯌꯦꯡꯕꯤꯔꯗꯤ ꯃꯣꯏꯗꯤ ꯌꯥꯗꯕꯅꯤꯅ
ꯎꯝ
ꯏꯔꯨꯕꯁꯨ ꯏꯁꯤꯡ ꯁꯥꯕ ꯉꯥꯛꯇ ꯂꯨꯒꯅꯤ ꯃꯥꯖꯤ ꯈꯔ ꯏꯟꯅꯣ ꯗꯕꯤꯔꯗꯤ ꯂꯕ ꯁꯦ ꯇꯧꯒ ꯑꯗꯨꯒꯤ ꯃꯤ ꯃꯤꯒꯤ ꯇꯥꯏꯇ ꯀꯩꯅꯣ ꯇ
ꯈꯔ ꯃꯥꯅ ꯀꯧꯕꯒꯨꯝꯕ ꯑꯗꯨꯝꯇꯥꯗ ꯇꯦꯟꯁꯟꯗꯨ ꯐꯖꯅ ꯐꯖꯅ ꯄꯤꯕꯤꯔꯗꯤ ꯃꯥꯗꯤ ꯌꯥꯅꯤ
ꯈꯪꯗꯩ ꯑꯗꯨꯒꯤ ꯃꯥꯗꯤ ꯑꯁ ꯈꯪꯗꯦ ꯃꯤ ꯂꯩꯇꯒ ꯇꯧꯔꯗꯤꯀꯣ ꯑꯩ ꯅꯣꯡꯃ ꯀꯣ ꯑꯃꯨꯛꯀ ꯇꯧꯔ ꯍꯪꯗ꯭ꯔꯗꯤ ꯌꯥꯔꯔꯣꯏ
ꯀꯗꯥꯏ ꯊꯝꯕ꯭ꯔꯥ ꯑꯩꯅ ꯈꯪꯅꯤꯡꯕ ꯑꯗꯨꯅꯤꯗ
ꯑ ꯀꯩꯅꯣ ꯇꯧꯔꯗꯤ ꯅꯪꯉꯣꯟꯗ ꯑꯗꯨꯝ ꯊꯝꯕꯤꯈ꯭ꯔꯣ ꯍꯥꯏꯌꯅ
ꯑꯣ ꯍꯣꯁꯦ ꯑ ꯑꯗꯨꯣ ꯍꯨꯏ ꯊꯝꯕ ꯌꯥꯔꯁꯨ
ꯅꯠꯇꯦ ꯌꯨꯝ ꯌꯨꯝ ꯌꯎꯕ ꯌꯨꯝ ꯍꯜꯂꯛꯄ ꯀꯥꯟꯗ ꯍꯥꯏꯕꯅꯤꯗ ꯑꯦꯛꯖꯥꯝ ꯂꯣꯏꯔꯗꯤ ꯌꯨꯝ ꯍꯟꯈ꯭ꯔꯅꯤꯅ
ꯑꯥ ꯑꯥ ꯌꯨꯝ ꯂꯥꯛꯑꯗꯤ ꯑꯗꯨꯝ ꯂꯧꯕ ꯆꯠꯄ ꯌꯥꯅꯤꯣꯏ ꯑꯁ ꯃꯣꯏ ꯌꯨꯝ ꯆꯠꯅꯉꯥꯏꯁꯨ ꯈꯔ ꯈꯔ ꯏꯀꯥꯏꯕ ꯀꯨꯝꯕ ꯂꯩꯇꯕꯅꯤꯅ ꯃꯥꯏ ꯅꯨꯄꯥꯒꯤ ꯃꯆꯦ ꯑꯩꯈꯣꯏꯗ ꯀꯤꯌꯦ ꯁꯥꯊꯤꯒꯗꯧ ꯃꯥꯜꯂꯦ ꯏꯆꯧ ꯆꯥꯎꯧꯔ ꯋꯥꯡ ꯆꯥꯕ ꯉꯥꯛꯇ
ꯍ ꯂꯥꯜ ꯂꯥꯎꯅꯤꯡꯉꯥꯏ ꯂꯥꯛꯄꯅꯦ ꯍꯥꯏꯌꯦ ꯂꯣꯏꯔꯒꯦ
ꯑꯩꯅ ꯈ꯭ꯋꯥꯏꯗꯒꯤ ꯉꯥꯄꯁꯦ ꯃꯣꯏ ꯌꯨꯝꯁꯦ ꯑꯁꯤ ꯏꯃꯥꯟꯅꯕꯤ ꯂꯦꯛꯉꯩ ꯅꯨꯄꯤ ꯑꯩꯈꯣꯏ ꯂꯩꯅ ꯑꯗꯨꯔꯣꯝꯗ ꯁꯤꯃꯤꯁ ꯒ꯭ꯔꯥꯎꯟꯔꯣꯝꯗ ꯃꯣꯏ ꯌꯨꯝꯅꯥ ꯉꯛꯇ ꯑꯣꯏꯔ ꯂꯩꯔ ꯋꯥ ꯑꯗꯨ ꯉ ꯑꯦ ꯅꯣꯏ ꯅꯪ ꯅꯨ ꯄꯥꯏ ꯑꯃꯁꯤꯔꯥꯔꯣ ꯍꯣꯏꯅ ꯑꯩ ꯁꯤꯗꯤ ꯊꯣꯛꯄ ꯎꯗ꯭ꯔꯣ ꯃꯥꯅ ꯅꯔꯣꯏ ꯑꯦ ꯑꯩꯅ ꯁꯤꯗꯤ ꯏꯃꯥꯟꯅꯕꯤ ꯌꯨꯝꯅꯤ ꯍꯥꯏ ꯑꯣ ꯅꯣꯏ ꯈꯪꯅꯕ꯭ꯔꯥ ꯍꯥꯏꯔꯒ ꯂꯗꯥꯥꯛ ꯄ ꯂꯩꯀ
ꯑꯗꯨꯔꯀ ꯎ
ꯅꯪꯒꯤꯗꯨꯁꯨ ꯐꯖꯅ ꯌꯣꯜꯂ ꯁꯤꯗ ꯄꯨꯔꯛꯅꯤꯡꯉꯥꯏ ꯇꯧꯎ
ꯄꯨꯔꯇꯅꯤ ꯂꯥꯛꯄꯣ ꯀꯥꯟꯗꯗꯤ
ꯍꯣꯏ ꯑꯗꯨ ꯑꯗꯨꯒꯨꯝꯕ ꯄꯨꯗꯤ ꯄꯩꯁꯥ ꯀꯌꯥꯒꯨꯝꯕ ꯂꯧꯕ꯭ꯔꯝꯃꯣ
ꯈꯪꯗꯦ ꯄꯩꯁꯥꯗꯤ ꯌꯥꯝ ꯆꯪꯕ ꯃꯥꯜꯂꯦ ꯑꯗꯨꯒ ꯁ꯭ꯂꯥꯏꯠꯇꯒꯨꯝꯕ ꯆꯠꯂꯗꯤ ꯑꯥ ꯀꯩꯅꯩꯅꯣ ꯑꯩꯈꯣꯏꯒꯤ ꯆꯦ ꯆꯥꯡꯗꯣ ꯌꯥꯝ ꯁꯨꯅ ꯂꯩꯒꯗ ꯇꯧꯕ ꯃꯥꯂꯦ ꯀꯩ ꯀꯩꯅꯣ ꯈꯪꯗꯦ ꯑꯗꯨꯒ ꯍꯧꯖꯤꯛꯀꯥꯟꯒꯤ ꯄꯦꯠ ꯇ꯭ꯔꯥꯟꯁꯄꯣꯔꯠ ꯍꯥꯏꯅ ꯄꯁ ꯑꯃ ꯂꯩꯌꯦꯅ ꯇ꯭ꯔꯦꯟꯗꯒꯤ ꯑꯗꯨꯗꯁꯨ ꯑꯗꯨꯝ ꯇ꯭ꯔꯥꯟꯁꯐꯔ ꯇꯧꯕ ꯌꯥꯏ
ꯑꯣ
ꯅꯥꯒꯥꯂꯦꯟ ꯔꯣꯝꯗꯗꯤ ꯇꯧꯕ ꯌꯥꯏ ꯑꯗꯣ ꯍꯪꯗꯦ ꯃꯅꯤꯄꯨꯔꯗꯗꯤ ꯇꯧꯕ ꯌꯥꯕ꯭ꯔꯥ ꯌꯥꯗꯕ꯭ꯔꯥ
ꯎꯝ ꯍꯨꯏ ꯃꯃꯜꯗꯒꯤꯅ ꯒꯥꯔꯤ ꯃꯃꯜꯅ ꯂꯣꯏ ꯇꯥꯈ꯭ꯔꯅꯤ ꯇ꯭ꯔꯥꯟꯁꯄꯣꯔꯠꯇꯒꯤꯅ ꯗꯤ ꯉꯝꯖꯔꯣꯏ ꯂꯣꯀꯦꯜꯒꯤ ꯑꯣꯏꯅ ꯑꯩ ꯌꯣꯛꯂꯂꯦ ꯍꯧꯔꯒ ꯆꯥꯕꯁꯨ ꯌꯥꯕ ꯑꯗꯨꯒꯤꯅꯦ ꯑꯩꯅ ꯆꯥꯕ ꯌꯥꯗꯕ ꯌꯣꯛꯅꯤꯡꯉꯤ ꯍꯥꯏꯒꯤ ꯀꯃꯨꯛ ꯅꯨꯡꯁꯤꯗ ꯍꯨꯔꯦꯟ ꯊꯣꯡꯕꯤꯁꯦ ꯑꯗꯨꯝ ꯆꯥꯈ꯭ꯔꯅꯤꯁꯨ ꯆꯕ ꯌꯥꯗꯋꯥ ꯌꯣꯅꯤꯡꯉꯦꯕ ꯈꯪꯗꯦ ꯑꯩꯁꯦ ꯍꯟꯗꯛ ꯌꯨꯝ ꯆꯠꯁꯤꯔꯥ ꯁꯤꯗ ꯂꯩꯁꯤꯔꯥ ꯌꯦꯟ ꯇꯥꯗꯕ ꯌꯨꯝ ꯆꯠꯄ ꯇꯟꯕꯁꯦ ꯌꯨꯝꯒꯤ ꯋꯦꯗꯔꯗꯨ ꯑꯩꯅ ꯇꯟꯕ
ꯑꯥ
ꯃꯝ ꯃꯝꯔ ꯑꯗꯨꯝ ꯅꯣꯡ ꯆꯨ ꯁꯤꯗ ꯅꯣꯡ ꯆꯨꯔꯁꯨ ꯑꯗꯤ ꯑꯗꯨꯝ ꯅꯣꯡ ꯆꯨꯔꯒ ꯂꯩꯅꯤ ꯑꯗꯨꯩꯅ ꯇꯟꯕꯁꯦ
ꯅꯣꯡ ꯈꯔ ꯐꯕ ꯍꯕ ꯃꯇꯝꯗ ꯆꯠꯅꯤꯡꯕ
ꯖꯨꯂꯥꯏ ꯑꯥꯒꯁꯀꯨꯝꯕ ꯑꯣꯖꯒꯁꯀꯨꯝꯕꯗꯗꯤ ꯀꯩꯅꯣ ꯇꯧꯔ ꯃꯣꯏꯅ ꯅꯣꯡ ꯆꯨꯈꯤꯒꯦꯔꯣ ꯑꯗꯨ ꯏꯝꯊꯝꯗ
ꯈꯪꯗꯦ ꯖꯨꯂꯥꯏꯗꯕꯨꯗꯤ ꯖꯨꯂꯥꯏ ꯃꯅꯨꯡꯗꯗꯤ ꯑꯗꯨꯝ ꯑꯦꯛꯖꯥꯝꯁꯦ ꯂꯣꯏꯅꯉꯥꯏ ꯇꯧꯒꯅꯦꯕꯀꯣ
ꯑꯥ
ꯑꯗꯨꯕꯨ ꯍꯟꯗꯛ ꯇꯤꯆꯔ ꯇ꯭ꯔꯦꯅꯤꯡꯁꯨ ꯇꯧꯁꯤꯔꯥꯅ ꯈꯟꯕ
ꯑꯣ ꯇꯧꯅ
ꯈꯕ꯭ꯔꯥ ꯍꯣꯏꯌꯦꯦ ꯑꯗꯨ ꯏꯆꯦꯅꯗꯤ ꯇꯧꯑꯣ ꯍꯥꯏꯔ ꯑꯩ ꯌꯦꯒꯟ ꯇꯥꯗꯦ ꯃꯥꯅ ꯑꯣꯖꯥꯒꯤ ꯅꯠꯇꯕ